ꯌꯥꯔꯦ
ꯑꯔꯦꯑꯔꯦ
ꯑꯣ ꯑꯣ
ꯀꯩꯗꯧꯒꯦ ꯍꯥꯢꯅꯣ ꯅꯪ
ꯀꯩꯗꯧꯗꯣꯏꯅꯣ ꯑꯦ ꯑꯩ ꯍꯧꯖꯤꯛ ꯂꯩꯅꯤ ꯌꯥ
ꯐꯤ ꯁꯥꯎꯔꯗꯝꯅꯤ
ꯑꯩꯕꯨꯗꯤ ꯀꯔꯤꯝ ꯇꯧꯔꯣꯢꯗ ꯐ꯭ꯔꯤꯅꯤ
ꯅꯪꯗꯤ ꯑꯗꯨꯝ ꯐ꯭ꯔꯤ ꯑꯣꯏꯌꯦ ꯅꯨꯡꯉꯥꯏꯖꯔꯝꯒꯅꯤ ꯢꯕꯦꯝꯃ
ꯎꯝ ꯅꯣꯏꯅ ꯂꯥꯏꯔꯤꯛ ꯄꯥꯎꯅ ꯊꯝꯕ ꯑꯩꯅ ꯄꯥꯗꯕ
ꯀꯩꯅꯣ ꯅꯣꯏ ꯁꯋꯥꯥꯏꯒꯤ ꯃꯆꯦꯗꯣ ꯀꯔꯝ ꯀꯥꯟꯗ ꯂꯨꯍꯣꯡꯅꯤ ꯍꯥꯢꯅꯣ
ꯈꯪꯗꯦꯍꯦ ꯑꯩ ꯀꯃꯥꯢ ꯈꯪꯗꯣꯏꯅꯣ
ꯃꯥ ꯅꯪ ꯈꯪꯒ꯭ꯔꯥꯕꯣ ꯃꯣꯏ ꯃꯣꯏꯒꯤ ꯐꯦꯃꯤꯂꯤꯅ ꯂꯣꯏ ꯈꯪꯕ꯭ꯔꯣ ꯅꯪ
ꯈꯪꯉꯝꯃꯣꯏꯍꯦ
ꯀꯩꯒꯤ
ꯍꯥꯏꯗꯣꯛꯇꯕꯅꯦ
ꯑꯣ
ꯀꯩ ꯇꯧꯕ꯭ꯔꯥꯖꯨ ꯈꯪꯗꯦ ꯒ꯭ꯌꯥꯟ ꯃꯦꯟ ꯇꯥ ꯑꯝꯐꯥꯎꯁꯨ ꯍꯪꯗꯦ ꯅꯣꯏ ꯅꯅꯥꯎꯄꯥꯗ ꯍꯪ
ꯀꯩꯗꯧꯗꯣꯏꯅꯣꯗ
ꯐꯥꯒꯤ ꯇꯧꯅꯦꯍꯦ ꯑꯩ ꯍꯩꯅꯗꯦ
ꯉꯁꯤꯗꯤ ꯀꯩ ꯌꯦꯟꯖꯥꯡ ꯊꯣꯡꯗꯣꯏꯅꯣ
ꯑꯩꯈꯣꯏꯒꯤ ꯀꯥꯡꯉꯧꯉꯧꯒꯅꯤ
ꯀꯩ ꯀꯥꯡꯉꯧ ꯉꯧꯗꯣꯏꯅꯣ
ꯈꯖꯤꯡ ꯂꯩꯌꯦ ꯈꯖꯤꯡ ꯉꯧꯅꯤ
ꯑꯁ ꯑꯩꯖꯨ ꯈꯖꯤ ꯀꯥꯉꯧ ꯆꯅꯤꯡꯉꯦ ꯍꯥ
ꯈꯖꯤꯡ ꯂꯩꯇꯦ
ꯂꯩꯌꯦ ꯈꯖꯤꯡ ꯕꯣꯔꯥ ꯆꯥꯅꯤꯡꯉꯦ ꯍꯥꯏꯕ
ꯀꯃꯥꯏꯅ ꯍꯧꯒꯦ ꯆꯥꯗ꯭ꯔꯤ
ꯍꯥꯎꯕꯅꯦ ꯈꯖꯤꯡ ꯕꯨꯔꯥ
ꯎꯝ ꯑꯝꯐꯣꯛ ꯆꯥꯅ ꯉꯁꯥꯏ ꯑꯩꯈꯣꯏ ꯋꯥꯔꯤꯁꯤꯟꯅꯔꯝꯕꯅꯦ ꯑꯗꯨꯏ ꯃꯇꯥꯡꯗ ꯑꯩꯗꯤ ꯑꯝꯐꯥꯎ ꯆꯥꯗ꯭ꯔꯤꯅ ꯍꯥꯏꯕ
ꯀꯅꯥꯅꯣ
ꯑꯩꯈꯣꯏ ꯏꯃꯥꯅꯕꯤ ꯋꯥꯔꯤꯁꯤꯟꯅꯔꯝꯕ ꯑꯗꯨ ꯃꯇꯥꯡꯗ ꯑꯩꯗꯤ ꯑꯝꯐꯥꯎ ꯆꯥꯗ꯭ꯔꯤꯕ ꯈꯪꯗꯦꯕ ꯑꯗꯨꯗꯣ
ꯑꯣ ꯂꯐꯨꯗ꯭ꯔꯣꯗꯤ ꯆꯥꯔꯕ
ꯍꯥꯥ
ꯂꯕꯨꯊꯔꯣ ꯕꯣꯔꯥ ꯆꯥꯔꯕꯕꯥ
ꯆꯥꯔꯦ ꯂꯐꯨ ꯊꯔꯣ ꯆꯥꯈ꯭ꯔꯦ
ꯍꯥꯎ ꯇ꯭ꯔꯥ ꯂꯐꯨꯊꯔꯣꯗꯣ
ꯍꯥꯥ
ꯂꯐꯨ ꯊꯔꯣꯗꯣ ꯍꯥꯎꯋꯦ ꯍꯥꯏꯕ
ꯇꯤꯟ ꯍꯥꯎꯋꯦ ꯃꯅꯨꯡꯒꯤꯗꯣ
ꯀꯩ ꯏꯟꯖꯥꯡ ꯆꯥꯅꯤꯡꯒꯦ ꯅꯪꯍꯧꯖꯤꯛꯀꯥꯟ
ꯇꯥꯅꯤꯡꯉꯦ ꯍꯥꯏꯔꯣ
ꯆꯥꯅꯤꯡꯒꯦꯕ ꯀꯩ ꯏꯟꯖꯥꯡ
ꯁꯪ ꯆꯥꯅꯤꯡꯉꯦ ꯑꯩꯗꯤ
ꯎꯝ
ꯍꯥ
ꯅꯪ ꯁꯟꯆꯥꯕ꯭ꯔꯣ
ꯆꯥꯗꯦꯗ ꯑꯃꯨꯔꯛꯇꯪ ꯆꯥꯏꯌꯦ ꯑꯗꯨꯗꯒꯤ ꯆꯥꯗꯦ ꯃꯅꯝꯗꯣ ꯍꯩꯅꯗꯕꯒꯤ
ꯎꯝ
ꯀꯩꯀꯩ ꯆꯥꯒꯦ ꯅꯪ ꯂꯣꯏ ꯆꯥꯕ꯭ꯔ ꯅꯪ
ꯎꯝ ꯍꯨꯝ ꯑꯣꯛꯇꯤ ꯅꯍꯤ
ꯂꯣꯏꯅ ꯆꯥꯥꯕ꯭ꯔꯣ
ꯑꯣꯛꯇꯤ ꯅꯍꯤ
ꯑꯣꯛ ꯆꯥꯗ꯭ꯔꯣ ꯅꯪ
ꯎꯝ ꯍꯨꯝ
ꯍꯥ
ꯅꯪ ꯆꯥꯕ꯭ꯔꯣ
ꯑꯩ ꯈꯪꯗꯦ ꯎꯝ ꯆꯥꯕꯁꯦ ꯆꯥꯗꯦꯗ ꯎꯝ ꯆꯥꯕꯨꯗꯤ ꯃꯔꯛ -ꯃꯔꯛꯇꯕꯨꯗꯤ ꯆꯥꯏ ꯑꯗꯣ
ꯌꯥꯝꯅ ꯈꯪꯗꯦ ꯍꯪꯒꯣꯏꯌꯦꯕ ꯑꯩꯉꯣꯟꯗ ꯏꯁꯥꯗ ꯆꯥꯔꯒ
ꯎꯝ ꯁꯟꯗꯤ ꯌꯥꯝ ꯄꯥꯃꯦ ꯑꯣꯛꯇꯤ ꯇꯜꯂꯦ
ꯍꯥꯎꯕ꯭ꯔꯣ ꯑꯩꯗꯤ ꯑꯃꯨꯔꯛꯇꯪ ꯆꯥꯈ꯭ꯔꯦ ꯑꯗꯨꯗꯣ ꯁꯪꯒꯣꯝ ꯃꯅꯝ ꯅꯝꯈꯤꯕꯒꯤ ꯒꯤ
ꯌꯥꯝ ꯍꯥꯎꯑꯦ ꯈꯨꯍꯥꯎ ꯑꯝ ꯂꯩꯇ꯭ꯔꯦ ꯍꯥꯎꯕꯅ
ꯎꯝ ꯅꯣꯏꯒꯤ ꯄ꯭ꯔꯦꯛꯇꯤꯀꯦꯜ ꯂꯣꯏꯒ꯭ꯔꯗꯤ ꯑꯦꯛꯖꯥꯝ ꯑꯗꯨꯝ ꯂꯣꯏꯈ꯭ꯔꯕ ꯅꯠꯇ꯭ꯔꯥ
ꯎꯝ ꯂꯣꯏꯈ꯭ꯔꯦ ꯌꯨꯅꯤꯚꯔꯁꯤꯇꯤ ꯑꯦꯛꯖꯥꯝ ꯉꯥꯏꯗꯧ ꯉꯥꯏꯔꯦ ꯍꯧꯖꯤꯛꯀꯥꯟ
ꯃꯊꯪ ꯊꯥꯗꯅ ꯑꯁꯦꯡꯕ ꯑꯦꯛꯖꯥꯝꯗꯣ ꯑꯗꯨꯗꯨꯅꯤ ꯍꯥꯏꯕ ꯅꯠꯇ꯭ꯔꯣ
ꯎꯝ ꯑꯗꯨꯗꯅꯦ
ꯀꯌꯥꯝ ꯄꯥꯔꯒꯦ ꯑꯗꯨꯗꯨꯗꯤ
ꯄꯥꯗꯦꯗ ꯑꯦꯛꯖꯥꯝ ꯁꯥꯡꯅ ꯇꯧꯕꯗ ꯄꯥꯕꯗ ꯑꯗꯨ ꯃꯉꯥꯏꯔꯦ ꯄꯥꯗꯦꯗ ꯀꯩꯁꯨ
ꯑꯣ
ꯁꯝꯁꯤꯖꯨ ꯈꯨꯠꯀꯦꯟ ꯑꯃ
ꯀꯅꯥ ꯀꯅꯥ ꯂꯩꯒꯦ ꯍꯧꯖꯤꯛ
ꯅꯪ ꯁꯝ ꯀꯦꯟꯗꯕ꯭ꯔꯣ ꯁꯦꯔꯤ
ꯑꯝ ꯁꯝ ꯀꯦꯜꯂꯦ ꯑꯗꯨꯝ ꯈꯔ ꯑꯗꯨ ꯈꯪꯗꯦꯗ ꯑꯩꯗꯤ ꯁꯝꯁꯦ ꯄꯪꯀꯦꯟ ꯀꯦꯜꯂꯦ ꯀꯩꯅꯣ ꯇꯨꯝ ꯍꯧꯒꯠꯂꯛꯑꯁꯨ ꯑꯗꯨꯝ ꯁꯝ ꯀꯦꯜꯂꯝꯃꯦ
ꯀꯦꯟꯈ꯭ꯔꯖꯠꯅꯤ ꯈꯨꯠꯀꯦꯟ ꯑꯃ
ꯅꯪꯁꯨꯨ ꯀꯦꯟꯕ꯭ꯔꯥ
ꯑꯨꯁ ꯂꯣꯏꯔꯦ ꯑꯩꯈꯣꯏꯗꯤ ꯍꯨꯃꯥꯟ ꯉꯥꯛꯇꯅꯤꯅ
ꯍꯧꯖꯤꯛꯀꯥꯟꯗꯤ ꯁꯝ ꯌꯥꯝ ꯀꯦꯜ-ꯀꯦꯜꯂꯦꯕ ꯑꯩꯈꯛꯇ ꯅꯠꯇꯦ ꯈꯪꯗꯦ ꯁꯝ ꯄꯣꯛꯁꯨ ꯌꯥꯝ ꯍꯧꯅꯩ ꯁꯝꯖꯨ ꯌꯥꯝ ꯀꯦꯟꯅꯩ ꯍꯧꯖꯤꯛꯀꯥꯟ
ꯎꯝ ꯆꯤꯟꯖꯥꯛꯅ ꯑꯣꯏꯕ꯭ꯔꯣ ꯈꯪꯗꯦ
ꯆꯤꯟꯖꯥꯛꯅꯔꯥ ꯅꯠꯇ꯭ꯔꯒꯅ ꯑꯩꯈꯣꯏꯅ ꯁꯤꯖꯤꯟꯅꯕ ꯁꯝꯄꯨꯒꯨꯝꯕꯅꯁꯨ ꯃꯥꯥꯜꯂꯦ ꯑꯩꯅ ꯈꯟꯕꯗ
ꯎꯝ
ꯁꯝꯄꯨꯅꯁꯨ ꯑꯣꯏꯗꯣꯏꯅꯦ ꯍꯥꯢꯕ
ꯅꯪ ꯁꯝꯗꯨ ꯊꯥꯔꯛꯑꯣ ꯌꯦꯡꯒꯦꯅ
ꯀꯩꯅꯣ ꯁꯥꯝ ꯊꯥꯔꯛꯑꯣꯕꯣ
ꯑꯦ ꯅꯪ ꯀꯛꯑꯦ ꯍꯥꯏꯕ ꯅꯠꯇ꯭ꯔꯣ
ꯀꯛꯑꯦ ꯍꯌꯦꯡ ꯐꯣꯇꯣ ꯀꯥꯞꯄꯒ ꯊꯥꯔꯛꯀꯦ ꯐꯖꯅ ꯀꯦꯔꯒ
ꯎꯝ
ꯎꯝ ꯂꯥꯏꯔꯤꯛ ꯄꯥꯔꯣꯏꯗ꯭ꯔꯣ
ꯂꯥꯏꯔꯤꯛꯁꯦ ꯈꯪꯗꯦꯌꯦ ꯌꯦꯡꯗꯦ ꯌꯥꯝ ꯌꯦꯡꯅꯤꯡꯉꯤ ꯁꯥꯕꯅꯤꯅ ꯌꯦꯡꯅꯤꯡꯉꯤ
ꯅꯣꯏꯗꯨꯗꯣ ꯏꯟꯖꯥꯡ ꯃꯊꯟ ꯃꯊꯟꯗ ꯊꯣꯡꯕ꯭ꯔꯥ ꯅꯠꯇ꯭ꯔꯒꯅ ꯅꯣꯏ ꯅꯃꯥꯟꯅꯕꯤꯉꯩ ꯇꯧꯔꯒ ꯄꯨꯟꯅ ꯊꯣꯡꯕ꯭ꯔꯥ
ꯈꯣꯏ ꯑꯣꯈꯣꯏ ꯔꯣ ꯔꯨꯝ ꯔꯨꯝ
ꯅꯪꯅ ꯊꯣꯡꯕꯗꯤ ꯌꯥꯎꯗꯕ꯭ꯔꯣ꯫
ꯌꯥꯎꯋꯤꯗ
ꯑꯩ ꯇꯥꯛꯄꯤꯒꯦ꯫
ꯎ ꯇꯥꯛꯄꯤꯌꯣ
ꯀꯩ ꯌꯦꯟꯖꯥꯡ ꯊꯣꯡꯅꯤꯡꯒꯦ
ꯈꯪꯗꯦꯅꯦ ꯎꯝ ꯆꯒꯦꯝ ꯄꯣꯝꯕ
ꯆꯒꯦꯝ ꯄꯣꯝꯕꯗꯤ ꯅꯣꯏ ꯑꯗꯨꯗꯗꯤ ꯃꯆꯜ ꯋꯥꯅꯤꯌꯦ ꯐꯪꯕ꯫
ꯑꯗꯨꯗꯤ ꯀꯔꯦ ꯁꯤꯗꯗꯤ ꯀꯔꯤꯝ ꯊꯣꯡꯅꯤꯉꯥꯏ ꯂꯩꯇꯦ ꯏꯔꯣꯟꯕ ꯀꯥꯡꯁꯣꯏ ꯅꯠꯇꯅ ꯎꯄꯥꯏ ꯂꯩꯇꯦ ꯌꯦꯟꯒ꯫
ꯈꯥꯃꯦꯟ ꯑꯁꯤꯟꯕꯗꯤ ꯊꯣꯡꯗ꯭ꯔꯣ
ꯊꯣꯡꯉꯦ ꯉꯥ ꯑꯌꯥꯏꯕ ꯂꯩꯕ ꯃꯇꯝꯗ ꯊꯣꯡꯉꯦ
ꯉꯥꯗꯤ ꯅꯣꯏꯗꯤ ꯂꯩꯕ꯭ꯔꯥ ꯅꯠꯇ꯭ꯔꯒꯅ ꯑꯥꯗꯩꯩ ꯊꯥꯔꯛꯄ꯭ꯔꯥ꯫
ꯌꯨꯝꯗꯒꯤ ꯄꯣꯁꯀꯨꯝꯕ ꯃꯤ ꯂꯥꯛꯄꯒꯨꯝꯕꯗ꯫
ꯑꯣ ꯑꯗꯨꯋꯥꯏꯗꯗꯤ ꯉꯥ ꯑꯌꯥꯏꯕ ꯐꯪꯗꯕ꯭ꯔꯣ ꯌꯥꯝꯅ꯫
ꯉꯥ ꯑꯌꯥꯏꯕ ꯌꯣꯟꯗꯦ꯫
ꯑꯦ ꯑꯗꯨꯗꯤ ꯀꯔꯝꯕ ꯉꯥ ꯌꯣꯜꯂꯤ ꯑꯗꯨꯗꯤ ꯉꯥꯁꯦ꯫ ꯑꯇꯦꯛꯄ ꯌꯣꯜꯂꯒ ꯅꯣꯏꯅ ꯌꯥꯏꯊꯣꯛꯄ ꯌꯥꯔꯝꯅꯤꯀꯣ
ꯀꯥꯏꯗꯩꯩ ꯌꯥꯏꯔꯨꯗꯣꯏꯅꯣ ꯃꯩꯁꯨ ꯁꯤꯖꯤꯟꯅꯕ ꯌꯥꯗꯅꯣ
ꯀꯩꯒꯤ ꯅꯣꯏꯒꯤ ꯏꯟꯖꯥꯡ ꯊꯣꯡꯐꯝ ꯂꯩꯗꯨꯗꯤ꯫
ꯇꯨꯃꯤꯟꯅ ꯁꯤꯖꯤꯟꯅꯕꯅꯦ ꯑꯗꯨꯅ ꯄꯨꯡꯁꯤ ꯁꯤꯖꯤꯟꯅꯕ ꯌꯥꯕ ꯅꯠꯇꯦꯕ ꯎ ꯂꯩꯇꯕꯩ ꯁꯤꯖꯤꯟꯅꯕꯅꯦꯕ꯫ ꯑꯣꯖꯥꯅ ꯐꯥꯔꯥꯗꯤ ꯐꯥꯏꯟꯅꯦ꯫
ꯂꯨꯄꯥ ꯀꯌꯥ
ꯎꯁ ꯃꯌꯥꯝ ꯃꯌꯥꯝ ꯍꯥꯏ꯫
ꯆꯥꯝꯃ ꯆꯅꯤ ꯌꯧꯕ꯭ꯔꯥ꯫
ꯂꯤꯁꯤꯡ ꯑꯍꯨꯝ
ꯑꯦ ꯑꯃꯨꯛꯇꯪ ꯃꯣꯏꯅ ꯐꯥꯈꯤꯕꯗ
ꯎꯝ ꯑꯗꯨꯒ ꯌꯥꯝ ꯍꯥꯏꯖꯔꯒꯕꯨꯗꯤ ꯈꯪꯗꯦ ꯌꯥꯕ ꯌꯥꯎꯋꯦ꯫
ꯑꯗꯨ ꯑꯗꯨꯗꯤ ꯃꯣꯏꯗꯤ ꯈꯪꯗ꯭ꯔꯣ ꯅꯣꯏ ꯇꯧꯔꯤꯗꯣ
ꯑꯣꯖꯥ ꯑꯐꯕ ꯌꯥꯎꯋꯦ ꯐꯠꯇꯕ ꯌꯥꯎꯋꯦ ꯐꯥꯒꯦꯅ ꯀꯣꯏꯇꯥꯟ ꯇꯥꯟꯅꯕꯤ ꯃꯣꯏꯅ ꯐꯥꯔꯗꯤ ꯎꯄꯥꯏ ꯂꯩꯇꯦ꯫ ꯑꯗꯨꯅ ꯌꯥꯝ ꯆꯦꯛꯁꯤꯟꯅ ꯊꯣꯡ ꯂꯣꯟꯁꯤꯜꯂꯒ ꯑꯁꯥꯕ ꯈꯥꯡꯉꯤꯕ ꯋꯥꯅ꯫ ꯋꯥꯅ ꯋꯥꯅ ꯊꯣꯡꯂꯤꯅꯦ ꯆꯥꯅꯤꯡꯃꯟꯕꯒꯤ ꯎꯄꯥꯏꯇꯕꯒꯤ
ꯉꯥꯅꯝꯗꯤ ꯆꯥꯅꯤꯡꯕ꯭ꯔꯥ
ꯈꯨꯠꯆꯥꯅꯤꯡ ꯑꯃ ꯂꯣꯏꯕꯅ ꯂꯣꯏꯔꯦ ꯑꯩ ꯆꯥꯅꯤꯡꯕꯅ꯫
ꯋꯥꯗꯤ ꯋꯥꯟꯖꯔꯝꯃꯅꯤ ꯅꯪ
ꯋꯥꯏ ꯅꯪ ꯅꯣꯏꯈꯠꯂꯝꯃꯤꯕꯣ
ꯅꯣꯏꯔꯦ ꯏꯕꯦꯝꯃ ꯅꯣꯏꯔꯦ ꯑꯩ ꯑꯁ ꯈꯪꯗꯦꯅ ꯆꯠꯄꯒ ꯉꯝꯗ꯭ꯔꯕꯅꯦ ꯑꯩꯁꯦ ꯂꯦꯡꯕ ꯑꯣꯠ ꯄ ꯅꯣꯏꯃꯟꯕꯒꯤ ꯂꯨꯝꯃꯦꯕ ꯏꯁꯥꯁꯦ ꯌꯥꯝꯅ
ꯍꯌꯦꯡꯗꯩ ꯋꯥꯛꯀꯤꯡ ꯆꯦꯟꯕ ꯍꯧꯔꯗꯣꯏꯅꯦ꯫
ꯆꯦꯂꯣ ꯆꯦꯂꯣ꯫
ꯅꯣꯏꯕ ꯍꯟꯗꯅꯕ ꯅꯪꯗꯤ ꯅꯪꯗꯤ ꯅꯌꯥ ꯑꯗꯨꯝ ꯀꯪꯉ ꯂꯩꯕ ꯕ꯭ꯔꯣ ꯑꯩꯗꯤ ꯆꯥꯔꯁꯨ ꯃꯌꯥꯝ ꯑꯃ ꯆꯥꯔꯁꯨ ꯁꯨꯡ ꯅꯣꯏ ꯅꯣꯏꯗꯕꯗꯣ ꯄꯥꯝꯃꯦꯕ꯫
ꯅꯣꯢꯗꯦꯗ ꯀꯗꯥꯢꯗꯩ ꯌꯥꯡ ꯍꯦꯟꯅ ꯍꯦꯟꯅ ꯀꯪ ꯈ꯭ꯋꯥꯡ ꯒ ꯂꯣꯢ ꯆꯦꯡ ꯂꯣꯢꯔꯀꯥꯟꯁꯤꯗ꯫
ꯎꯝ꯫
ꯅꯪ ꯈ꯭ꯋꯥꯡ ꯀꯌꯥ ꯁꯦꯠꯄ꯭ꯔꯥ꯫
ꯇ꯭ꯋꯦꯟꯇꯤ ꯅꯥꯏꯟ꯫
ꯑꯣ ꯑꯩꯗꯤ ꯊꯥꯏꯅ ꯀꯨꯟꯇꯔꯦꯠ ꯀꯨꯟꯇꯔꯦꯠ ꯂꯩꯔꯝꯕꯅꯦꯕ꯫
ꯑꯥ꯫
ꯀꯨꯟ ꯃ ꯀꯨꯟꯇꯔꯨꯛ ꯂꯥꯛꯑꯦ ꯀꯨꯟ ꯃꯉꯥ ꯍꯧꯖꯤꯛ ꯂꯩꯔꯒ ꯂꯩꯌꯦ꯫
ꯏꯁ ꯑꯗꯨꯗꯤ ꯌꯥꯝ ꯁꯥꯊꯤꯅ ꯍꯦꯟꯖꯟꯗ꯭ꯔꯣ꯫
ꯌꯥꯝ ꯅꯣꯏꯔꯕꯅꯦ ꯅꯪ ꯅꯅꯥꯎꯅ ꯅꯨꯄꯤꯗ ꯑꯩꯅ ꯍꯦꯟ ꯅꯣꯏꯔꯝꯃꯅꯤ꯫
ꯏꯁ ꯃꯥꯗꯤ ꯑꯩꯉꯣꯟꯗꯒꯤ ꯍꯦꯟꯅ ꯅꯣꯏꯔꯦꯗ ꯍꯥꯏꯗꯤ꯫ ꯃꯁꯥ ꯌꯥꯝ ꯐꯕꯗꯣ ꯑꯣꯏꯕ ꯃꯣꯏꯗꯤ꯫ ꯁꯔꯨ ꯁꯌꯥꯡꯗꯣ ꯀꯟ ꯀꯟ ꯂꯥꯎꯔꯒ ꯑꯩꯅ ꯁꯔꯨ ꯁꯌꯥꯡꯁꯦ ꯌꯥꯗꯕ꯫
ꯎꯝ꯫
ꯊꯧꯅꯥ ꯈꯦꯖꯣꯡꯗꯣ ꯀꯣꯠꯂꯒ ꯁꯤꯡꯖꯨ ꯆꯥꯅꯤꯡꯉꯤꯉꯣ꯫
ꯀꯩꯕ꯫
ꯊꯝꯅꯥ ꯈꯦꯖꯣꯡ꯫
ꯑꯣ ꯀꯩꯅꯣ ꯊꯝꯅꯥ ꯈꯦꯟꯖꯣꯡꯗꯣ ꯍꯥꯏꯗꯤ꯫
ꯑꯁ ꯑꯃ ꯑ ꯊꯝꯕꯥꯜꯒꯤ ꯃꯅꯥ ꯊꯝꯅꯥꯗꯣ꯫
ꯑꯥ꯫
ꯑꯗꯨꯗꯨꯒꯤ ꯄꯤꯛꯂꯛꯄꯒꯤ ꯑꯅꯧꯕꯗꯣ ꯈꯪꯕ꯭ꯔꯥ꯫
ꯑꯣ ꯀꯣꯟꯖꯤꯜꯂꯒ ꯂꯩꯕꯗꯨ ꯎꯝ꯫ ꯎꯝ ꯈꯉꯦ ꯈꯉꯦ ꯈꯪ ꯑꯗꯨ ꯀꯃꯥꯏꯟ ꯆꯥꯟꯅꯒꯦ꯫
ꯀꯣꯠꯂꯒ ꯆꯥꯗꯣꯏꯅꯦ ꯑꯗꯨꯗꯣ꯫
ꯎꯝ꯫
ꯑꯩꯅ ꯁꯥꯕ ꯐꯤ ꯌꯦꯡꯒꯦꯔꯣ ꯊꯥꯔꯛꯀꯦ꯫
ꯌꯦꯡꯒꯦ ꯌꯦꯡꯒꯦ ꯊꯥꯔꯛꯑꯣ꯫
ꯐꯨꯜ ꯑꯣꯏꯅꯗꯤ ꯀꯥꯞꯇ꯭ꯔꯦꯅꯦ꯫ ꯌꯦꯉꯣ ꯊꯔꯛꯀꯦꯀꯣ ꯍꯧꯖꯤꯛ ꯄꯤꯡ ꯁꯥꯔꯤꯌꯦ꯫ ꯊꯥꯔꯛꯀꯦ ꯊꯥꯔꯛꯀꯦ ꯉꯥꯏꯈꯣꯀꯣ ꯄꯥꯏꯌꯨꯀꯣ꯫
ꯎꯝ꯫
ꯍꯧꯖꯤꯛ ꯑꯃ ꯃꯦꯍꯦꯟꯗꯤ ꯃꯆꯨꯗꯣ꯫ ꯑꯗꯨꯗꯨꯅ ꯃꯅꯥ ꯑꯣꯏꯔꯒ ꯁꯥꯕꯅꯦꯕ꯫
ꯎꯝ꯫
ꯑꯗꯨꯒꯤꯗꯣ ꯌꯥꯝ ꯑꯩꯗꯤ ꯃꯍꯦꯟꯗꯤ ꯃꯆꯨ ꯁꯦ ꯄꯥꯝꯗꯦꯕ ꯄꯤꯡꯗ꯫ ꯑꯗꯨꯝ
ꯃꯍꯦꯟꯗꯤ ꯃꯆꯨ ꯍꯥꯏꯁꯦ ꯃꯤꯔꯨꯟꯗꯨꯔꯣ꯫
ꯅꯠꯇꯦ ꯎꯝ ꯀꯃꯥꯏ ꯍꯥꯏꯅꯤ꯫ ꯑ ꯒ꯭ꯔꯤꯟꯗꯅꯦ ꯅꯦ ꯈꯔ ꯃꯨꯁꯜꯂꯞ ꯇꯧ ꯕꯝ ꯂꯩꯕꯅꯤꯅꯦ ꯀꯃꯥꯏ ꯍꯥꯏꯗꯣꯏꯅꯣ ꯈꯪꯗꯦ ꯅꯦ ꯑꯩꯁꯨ꯫
ꯎꯝ꯫
ꯑꯁꯤꯒꯤ ꯀꯩꯅꯣ ꯑꯁꯥ ꯌꯥꯎꯔꯝꯃꯤꯕ ꯑꯩꯗꫭ ꯃꯄꯥꯜꯁꯤꯗ꯫ ꯌꯦꯡꯉꯣ ꯊꯥꯈ꯭ꯔꯕꯅꯦ꯫
ꯌꯦꯡꯒꯦ ꯌꯦꯡꯒꯦ
ꯌꯦꯡꯉꯣ ꯊꯥꯈ꯭ꯔꯕ
ꯑꯦ ꯌꯥꯝ ꯐꯖꯩꯌꯦꯅ